ꯦꯕꯦꯝꯃꯣ
ꯍꯜꯂꯥꯎ ꯍꯜꯂꯥꯎ ꯇꯥꯏꯌꯦ ꯀ ꯇꯧꯕꯁꯨ ꯌꯥꯝ ꯅꯨꯡꯉꯥꯏꯔꯦ ꯐꯪꯂꯤꯌꯦ ꯅꯪꯁꯦ ꯀꯗꯥꯥꯏꯗꯒꯤ ꯅꯪꯕꯨ ꯄꯥꯎ ꯐꯥꯎꯕ ꯐꯪꯗꯕꯗꯒꯤ ꯅꯨꯡꯉꯥꯏꯇ ꯑꯗꯨ
ꯑꯦꯁ ꯀꯩꯅꯣ ꯀ ꯀꯌꯥꯝ ꯅꯨꯡꯉꯥꯏꯇ ꯌꯥꯝ ꯅꯨꯡꯉꯥꯏꯖꯔꯒꯦ ꯅꯪꯕꯨ
ꯅꯪꯕꯨ ꯄꯥꯎ ꯐꯥꯎꯕ ꯐꯪꯗꯒꯒꯤ ꯅꯨꯡꯉꯥꯏꯇꯦ ꯑꯩꯗꯤ
ꯎꯝ ꯑꯗ ꯅꯪꯁꯦ ꯆꯥꯛꯀ ꯆꯥꯔꯒꯗꯧ ꯃꯥꯟꯗꯦꯕ
ꯆꯥꯔꯦ ꯃꯁꯥꯅ
ꯑꯗꯨ ꯅꯨꯡꯉꯥꯏꯇ꯭ꯔ ꯅꯨꯡꯉꯥꯏꯇ꯭ꯔꯁꯨ ꯆꯥꯛꯄꯨꯗꯤ ꯑꯗꯨꯝ ꯆꯥꯔꯤꯅꯦꯕꯀꯣ ꯄ꯭ꯂꯦꯠ
ꯅꯨꯡꯉꯥꯏꯇꯦ ꯍꯥꯏꯅ ꯆꯥꯛ ꯆꯥꯗꯕꯤꯗꯤ ꯑꯣꯏꯔꯣꯏ ꯑꯩꯗꯤ ꯅꯨꯡꯉꯥꯏꯅꯨꯡꯉ ꯉꯥꯏꯈ꯭ꯔꯁꯨ ꯁꯛꯇꯤ ꯌꯥꯝ ꯌꯥꯝ ꯆꯥꯒꯅꯤ
ꯑꯅꯤ ꯑꯗ ꯍꯛꯆꯥꯡꯒꯤꯁꯦ ꯈꯪꯈ꯭ꯔꯕꯅꯤ ꯅꯪꯅ ꯇꯧꯔꯤꯒ ꯆꯨꯝꯃꯤꯀꯣ
ꯏꯁ ꯅꯨꯡꯉꯥꯏꯇ꯭ꯔꯦ ꯍꯥꯏ ꯑꯩ ꯅꯨꯡꯉꯥꯏꯇꯕꯒ ꯆ ꯃꯔꯤ ꯂꯩꯅꯗꯦ
ꯅꯃꯥꯏꯇꯔꯤ ꯌꯥꯔꯒ
ꯃꯤ ꯈꯔꯗꯤ ꯅꯨꯡꯉꯥꯏꯇꯦ ꯍꯥꯏꯔꯒ ꯎꯝ ꯅꯪꯒꯨꯝꯕ ꯃꯤꯁꯤꯡꯗꯣ
ꯑꯩ ꯑꯩꯁꯨ ꯁꯨꯃꯥꯏꯅ ꯇꯧ
ꯅꯪꯁꯨ ꯑꯗꯨꯃꯥꯏꯅ ꯇꯧꯋꯤ ꯍꯥꯏꯅꯦ ꯅꯣꯏ ꯗꯗꯥꯅ ꯍꯥꯏꯔꯤꯅꯦ ꯑꯩꯉꯣꯟꯗ ꯂꯣꯏꯅ ꯇꯥꯒꯦ
ꯇꯧꯗꯦ ꯇꯧꯗꯦ ꯑꯩꯅꯗꯤꯧ ꯑꯗꯨꯕ ꯑꯩꯅ ꯇꯧꯕꯗꯤꯀꯣ ꯅꯨꯡꯉꯥꯏꯇꯕ ꯀꯗꯥꯝ ꯅꯨꯡꯉꯥꯏꯔꯀꯥꯟꯗ ꯄ꯭ꯂꯦꯠ ꯃꯉꯥ ꯆꯥꯛꯀꯨꯝꯕ ꯃꯔꯤꯒꯨꯝꯕ ꯅꯨꯡꯉꯥꯏ
ꯄ꯭ꯂꯦꯠ ꯃꯔꯤ ꯃꯉꯥ ꯐꯖꯔꯅꯤꯅ ꯄꯨꯣꯛꯇꯣ
ꯅꯨꯡꯉꯥꯏꯇꯕ ꯀꯥꯟꯗꯅ ꯆꯥꯛ ꯑꯃꯈꯛꯇꯪ ꯍꯥꯞꯄꯦ
ꯎꯝ
ꯑꯩꯗꯤꯒꯦ ꯀꯅꯥꯕ ꯂꯩ ꯂꯩꯗꯦ ꯑꯗꯨ
ꯑꯗꯨꯅꯦꯗꯤ
ꯅꯨꯡꯉꯥꯏꯔꯁꯨ ꯅꯨꯡꯉꯥꯏꯇ꯭ꯔꯁꯨ ꯆꯥꯡ ꯂꯩꯅ ꯑꯗꯨꯝ ꯆꯥꯏꯌꯦꯕ ꯄ꯭ꯂꯦꯠꯇꯣ ꯍꯥꯞ ꯍꯥꯞꯇꯦ ꯑꯃꯈꯛ ꯑꯗꯨꯝ ꯑꯣꯏ
ꯅꯪ ꯅꯪꯁꯦ ꯑꯩ ꯑꯩꯒ ꯑꯗꯨꯝ ꯃꯥꯟꯅꯔꯦ ꯑꯩꯔꯣ ꯑꯗꯨꯅꯦ ꯇꯧꯔꯤꯁꯦ
ꯏꯁ ꯅꯪꯗꯤ ꯅꯨꯡꯉꯥꯏꯔꯀꯥꯟꯗ ꯄ꯭ꯂꯦꯠ ꯃꯔꯤ ꯅꯨꯡꯉꯥꯏ ꯅꯠꯇ꯭ꯔꯒꯅ ꯈꯤꯇꯪ ꯍꯥꯞꯄ ꯑꯩꯗꯤ ꯑꯗꯨꯃꯥꯏꯅ ꯇꯧꯕꯦ ꯅꯨꯡꯉꯥꯏꯔꯁꯨ ꯅꯨꯡꯉꯥꯏꯇ꯭ꯔꯁꯨ ꯑꯩꯗꯤ
ꯑꯗꯨ ꯅꯠꯇ‌ꯦ ꯃꯤ ꯃꯤꯗꯤ ꯑꯥ ꯅꯨꯡꯉꯥꯏꯇ꯭ꯔꯒ ꯅꯁ‌ꯥ ꯀꯪꯉꯒ ꯁꯨꯃꯥꯏꯅ ꯇꯧꯗꯅꯥ ꯑꯩꯗꯤ ꯑꯗꯨ ꯅꯠꯇꯦ ꯃꯤ ꯃꯁꯥ ꯃꯁꯥ ꯅꯨꯡꯉꯥꯏꯇꯕꯥ ꯋꯥꯈꯟꯒꯥ ꯅꯨꯡꯉꯥꯏꯇ꯭ꯔꯀꯥꯟꯗ ꯃꯁꯥ ꯈꯪꯉꯒ ꯑꯗꯨꯃꯥꯏꯅ ꯇꯧꯔꯤꯕꯅꯤ ꯃꯤꯒꯤ ꯑꯩꯗꯤ ꯑꯗꯨ ꯅꯠꯇꯦ ꯑꯩ ꯊꯋꯥꯏ ꯅꯨꯡꯉꯥꯏꯇ꯭ꯔꯗꯤ ꯑꯥ ꯑꯗꯨꯅꯦ ꯆꯞꯃꯥꯅꯔꯩ
ꯃꯤ ꯈꯔꯗꯤ ꯀꯩꯅꯥ ꯃꯣꯏꯒ ꯅꯨꯡꯁꯤꯕ ꯅꯨꯡꯁꯤ ꯅꯨꯕꯤ ꯀꯩꯅꯥ ꯀꯣꯏꯅꯥꯕꯁꯤ ꯆꯤꯡ ꯈꯥꯏꯅꯔꯒꯥ ꯈꯠꯅꯔꯀꯥꯟꯗ ꯆꯠ ꯆꯅꯤꯡꯗꯦ ꯀꯥꯄ ꯂꯩꯕꯗꯣ ꯑꯩꯗꯤ ꯑꯗꯨꯝ ꯃꯥꯅꯠꯇ ꯅꯨꯡꯉꯥꯏꯇ꯭ꯔꯁꯨ ꯂꯩꯔꯀꯥꯟꯗ ꯆꯥꯛ ꯆꯥꯔꯁꯤ ꯂꯥꯛꯑꯣ ꯍꯥꯏꯔꯗꯤ ꯎꯝ
ꯍꯔ ꯍꯔꯥꯎ ꯍꯔꯥꯎ ꯀꯆꯦꯟꯕꯤ ꯍꯔꯥꯎ ꯍꯔꯥꯎ ꯃꯤꯇꯅꯕꯁꯤ ꯍꯥꯏꯗꯤ ꯆꯥꯛ ꯆꯥꯔꯒ ꯆꯥꯕ ꯀꯥꯟꯗ ꯈꯥꯡꯒꯤ ꯃꯅꯥ ꯊꯝꯃꯤꯅꯤ ꯎꯀꯥꯔꯦ ꯃꯅꯥꯒꯨꯝꯕꯅ
ꯆꯛꯆꯥꯔꯁꯤ ꯂꯥꯛꯑ ꯍꯥꯏꯔꯗꯤ ꯂꯥꯛꯄꯥ ꯇꯥꯕ ꯅꯨꯡꯉꯥꯏꯔꯦ ꯆꯥꯛꯀ ꯑꯃꯒ ꯃꯔꯤ ꯂꯩꯅꯗꯩ
ꯏꯆꯝ ꯆꯝꯅ ꯐꯝꯅꯦꯕꯥ ꯀꯨꯀꯔ ꯅꯛꯄ ꯖꯒꯥꯗꯗꯒꯨꯝꯕ ꯑꯗꯨꯒꯨꯝꯕ ꯈꯥꯡꯒꯨꯝꯕ ꯅꯛ
ꯎꯝ ꯄ꯭ꯂꯦꯠꯇꯁꯨ꯫ ꯄ꯭ꯂꯦꯠꯇꯁꯨ ꯏꯌꯥꯝꯕ ꯃꯐꯝꯗ ꯌꯦꯡꯉꯅꯤ
ꯑꯗꯨꯅ ꯍꯦꯟꯅ ꯈꯪꯒꯅꯦꯕꯥ ꯀꯔꯝꯕꯅꯥ ꯌꯥꯝꯒꯦ ꯍꯥꯏꯅꯥ ꯌꯦꯟꯁꯥꯡꯁꯨ ꯈꯔ ꯀꯩꯅꯣ ꯃꯍꯤ ꯃꯍꯤ ꯌꯥꯝꯕ ꯏꯟꯁꯥꯡ ꯇꯦꯡꯀꯣꯠꯇꯨ ꯌꯦꯡꯒꯅꯤ ꯑꯗꯨꯝꯕ ꯃꯅꯥꯒ ꯐꯪꯉꯗꯤ ꯆꯥꯔꯗꯤ ꯋꯥ ꯂꯣꯏꯔꯦ ꯆꯥꯅꯤꯡꯕ ꯆꯥꯎ ꯆꯥꯅꯤꯡꯗ꯭ꯔꯒ ꯇꯣꯛꯎ ꯍꯥꯏꯅ ꯏꯊꯟꯗ ꯆꯥꯔꯅꯤ
ꯌꯥꯝ ꯐꯩ ꯅ ꯑꯗꯨꯃꯥꯏꯅ ꯇꯧꯕꯩꯅꯦ ꯅꯁꯥ ꯌꯥꯝ ꯐꯔꯤꯗꯨ
ꯏꯁꯥ ꯍꯋꯥꯕꯨ ꯍꯦꯗ ꯎꯝ ꯍꯟꯗꯛ ꯊꯦꯡꯅ ꯇꯨꯝꯕꯗꯗꯤ ꯈꯔ ꯀꯩꯅꯣ ꯇꯧꯔꯦ ꯍꯛꯆꯥꯡꯁꯦ ꯃꯤꯠꯁꯨꯨ ꯌꯥꯗꯥꯔꯦ ꯣꯜꯒꯦꯝꯃꯒꯂ ꯊꯅꯗ ꯃꯤꯒꯤ ꯋꯥꯈꯜ ꯅꯠꯇꯦ ꯑꯩꯗꯤ ꯕꯣꯟꯌꯩꯡꯕꯗꯒꯤꯅ ꯊꯦꯡꯅꯥ ꯇꯨꯝꯃꯥꯒ ꯊꯦꯡꯅ ꯍꯧꯒꯠꯄꯗꯣ ꯌꯥꯗꯦꯕꯥ
ꯑꯗꯨ ꯅꯪ ꯉꯔꯥꯡ ꯕꯣꯅꯗꯨ ꯀꯃꯥꯏꯅ ꯇꯧꯋꯦꯕ ꯀꯅꯥꯗ ꯁꯞꯄꯣꯔꯠ ꯇꯧꯋꯦ ꯍꯥꯏꯕꯅ ꯅꯪꯁꯨ ꯀꯞꯄꯩ ꯀꯄ ꯀꯕꯨꯨꯗꯨꯁꯨ ꯌꯥꯎꯔꯕꯥ
ꯀꯛꯄꯗꯤ ꯌꯥꯎꯗꯦ ꯀꯞꯇꯤ ꯀꯞꯄꯇꯩ ꯀꯅꯤꯡꯕꯗꯤ ꯐꯥꯎꯗꯦ ꯑꯩꯗꯤ ꯄꯔꯗꯨꯒꯟ ꯑꯣꯏꯔꯗꯤ ꯀꯥꯞꯄꯅꯤ ꯑꯩ ꯅꯍꯥꯟ
ꯑꯩ ꯀꯟꯇꯗꯨꯗꯤ ꯑꯁ ꯑꯅꯤ ꯑꯍꯨꯝ ꯀꯞꯄ ꯑꯃ ꯌꯥꯎꯔꯦꯗ ꯃꯩꯁꯩꯁ ꯊꯥꯕ ꯃꯤꯁꯤꯡꯅꯤ ꯑꯗꯣ ꯑꯃꯅ ꯑꯃꯅ ꯑꯗꯨꯁꯨ ꯅꯣꯏꯋꯩ ꯅꯣꯏ ꯆꯦꯅ ꯅꯣꯏ ꯅꯣꯏꯒꯤ ꯃꯅꯦ ꯅꯅꯥꯎ ꯅꯅꯥꯎ ꯍꯥꯏꯗ꯭ꯔꯦꯔꯥ ꯅꯣꯏ ꯆꯦ ꯅꯃꯥꯟꯅꯕꯤ ꯍꯥꯏꯒꯗ꯭ꯔꯤꯔꯥ
ꯏꯃꯥꯟꯅꯕꯤ ꯍꯥꯏꯔꯁꯨ ꯀꯥꯏꯔꯦꯗ ꯈꯪꯗꯦ ꯑꯩꯁꯨ ꯐꯖꯅꯥ ꯃꯥꯅ ꯍꯥꯟꯕ꯭ꯔꯥ ꯑꯩꯅ ꯍꯥꯟꯕ꯭ꯔꯥ ꯈꯪꯗꯦ
ꯃꯒ ꯌꯦ ꯇ ꯑꯃꯒ ꯌꯥꯎꯔꯤꯕ ꯃꯤꯒꯁꯨ ꯂꯣꯏ ꯃꯤꯠ ꯂꯣꯏ ꯄꯣꯝꯃꯦ ꯖꯄꯥꯟ ꯁꯤ
ꯅꯨꯡꯗꯤ ꯅꯨꯡꯁꯤ ꯌꯦꯡꯉꯤ ꯁꯤꯒꯤ ꯀꯩꯅꯣ ꯃꯣꯏꯒꯤ ꯀꯣꯁꯀꯤ ꯅꯨꯄꯥ ꯑꯃꯗꯣ ꯃꯣꯏꯒꯤ ꯚꯤꯗꯤꯑꯣ ꯑꯃ ꯂꯩꯗꯅ ꯊꯥꯒꯠꯄꯗꯣ ꯑꯗꯨ ꯌꯦꯡꯕꯗꯤ ꯊꯋꯥꯏ ꯅꯨꯡꯉꯥꯏꯇꯦ ꯅꯣꯏꯁꯨ ꯅꯨꯡꯉꯥꯏꯇꯕ ꯐꯥꯎꯔꯦ ꯐꯥꯎꯔꯝꯒꯅꯤꯌꯦ
ꯊꯥꯎ ꯊꯥꯎ ꯑꯗꯒꯤ ꯃꯣꯏꯒꯤ ꯂꯥꯁꯇ
ꯎ
ꯕ꯭ꯔꯥꯖꯤꯜꯒꯤ ꯐꯦꯟ ꯃꯔꯛꯇ ꯃꯣꯏ ꯖꯄꯥꯟꯁꯦ ꯃꯊꯟꯇ ꯑꯃ ꯂꯩꯕꯗ ꯎꯕ꯭ꯔꯥ ꯚꯦꯜ ꯆꯠꯄꯅꯦ ꯃꯊꯟꯇ ꯃꯌꯥꯏꯗ ꯀꯄꯂꯔꯒꯂ ꯏꯗ꯭ꯔ
ꯃꯏ ꯇꯨ ꯁꯤꯔꯦꯀꯣ ꯁꯥꯟꯅꯕ ꯐꯪꯉꯔꯣꯏꯀꯣ
ꯐꯪꯉꯔꯣꯏ ꯃꯊꯪ ꯐꯤꯐꯥꯗ
ꯀꯩꯅꯣ ꯀꯣ ꯄꯥꯈꯥꯠꯂꯗ ꯑꯩꯗꯤ
ꯍꯟꯗꯛꯁꯤ ꯀꯩꯅꯣ ꯌꯥꯝ ꯐꯥꯎꯔꯦ ꯃꯊꯪꯗꯗꯤ ꯆꯝꯄꯤꯌꯣꯟꯒꯁꯦ ꯁꯣꯏꯗꯔꯕꯅꯤꯒ ꯈꯜꯂꯦ
ꯃꯣꯏ ꯃꯣꯏꯒꯤ ꯁꯥꯟꯁꯤꯁꯨ ꯌꯦꯡꯕ ꯑꯗꯨꯝ ꯅꯨꯡꯉꯥꯏꯗ ꯐꯖꯩꯗ
ꯐꯖꯩꯦ ꯍꯣꯏ ꯃꯃꯥꯡꯒꯤ ꯐꯤ ꯃꯃꯥꯡ ꯐꯤ ꯑꯐꯥꯗ ꯁꯨꯃꯥꯏꯅ ꯇꯧꯔꯤ ꯍꯟꯗꯛꯁꯦ ꯏꯇꯣꯞ ꯄ꯭ꯔꯣꯕ꯭ꯂꯦꯝ ꯑꯣꯏꯔꯤꯁꯦ ꯍꯣꯏ ꯑꯗꯨ ꯃꯊꯪꯒꯤ ꯐꯤꯐꯥꯗꯤ ꯂꯧꯒꯗꯧ ꯃꯥꯂꯦ ꯍꯥꯏꯕ
ꯃꯃꯥꯡꯗꯨꯗꯤ ꯑꯩ ꯌꯦꯡ ꯉꯝꯗꯦꯅ ꯈꯪꯗ꯭ꯔꯦ
ꯑꯁ ꯑꯩ ꯌꯦꯡꯉ‌ꯦꯅ‌ꯦ ꯃꯥꯃꯥꯡ ꯄ꯭ꯔ‌ꯣꯒ꯭ꯔꯥꯝ ꯑꯉꯥꯡ
ꯑꯉꯥꯡ ꯑꯣꯏꯕꯒꯤꯔ ꯀꯩꯅꯣ ꯈꯪꯗꯦ
ꯄꯣꯛꯂꯝꯒꯁꯨ ꯅꯣꯏ ꯃꯥꯒ ꯇꯨꯝꯂꯝꯝꯒꯅꯦꯕ
ꯐꯣꯟ ꯐꯣꯟꯗꯁꯨ ꯄꯥꯛ ꯌꯦꯡꯒꯦꯕ ꯊꯦꯡꯃꯟꯕꯗꯨꯗ
ꯎꯝ ꯑ ꯅꯃ ꯅꯦꯃꯔꯤ ꯇꯨꯝꯗ ꯈꯤꯞꯄꯤꯑ ꯁꯌꯥꯋꯥꯗꯗ ꯇꯨꯝꯗ꯭ꯔꯤꯌꯦ ꯍꯣꯏ ꯏꯅꯥꯎ ꯄꯔꯒ ꯑꯁ ꯅꯪ ꯅꯪ ꯂꯥꯛꯁꯨ ꯂꯥꯛꯅ ꯀꯥꯏ ꯅꯪ ꯅꯪ ꯂꯥꯛꯑꯁꯨ ꯂꯥꯛꯇꯅ ꯀꯥꯏ ꯀꯥꯏ ꯅꯪ ꯑꯣꯟꯅꯔꯦꯅꯦ
ꯑꯣ
ꯅꯪ ꯑꯣꯟꯅꯔꯦꯅꯦ ꯅꯪ ꯅꯁꯥꯗ ꯒ꯭ꯌꯥꯟ ꯇꯥ ꯅꯪ ꯂꯩꯔꯝꯗ꯭ꯔꯗꯤ ꯅꯪ ꯂꯩꯇ꯭ꯔꯒ ꯁꯨꯃꯥꯏꯅ ꯍꯥꯏꯔꯛꯀꯅꯣꯅꯦ ꯀꯔꯤ
ꯑꯩꯗꯤ ꯅꯍꯥꯟꯅ ꯅꯪ ꯅꯨꯄꯤꯆꯦꯂꯦ ꯍꯥꯏꯅ ꯇꯥꯏꯅꯦ ꯑꯗꯨꯒꯤꯅꯦ ꯑꯩ ꯑꯩꯗꯤ ꯅꯣꯡꯃ ꯅꯣꯡꯃ ꯀꯣꯏꯔꯛꯀꯦ ꯍꯥꯏꯅ ꯈꯜꯂꯤꯜꯂꯤꯅꯦ ꯑꯩꯗꯤ ꯁꯔꯦꯅꯤꯅ
ꯅꯪ ꯅꯪ ꯅꯁꯅ ꯈꯪꯉꯅꯦ ꯅꯪ ꯃꯁꯥ ꯈꯪ ꯉꯥꯏꯈꯣ ꯉꯥꯏꯈꯣ ꯅꯪ ꯅꯪ ꯅꯁꯥꯅ ꯈꯪꯉꯣꯕ
ꯅꯪ
ꯅꯪ ꯅꯪ ꯂꯩꯇꯔꯗꯤ ꯁꯨꯃꯥꯏꯅ ꯍꯥꯏꯔꯛꯀꯅꯣꯕ ꯀꯃꯤ ꯅꯪ ꯅꯪ ꯐꯒꯤꯣꯠꯇꯧꯁꯤꯗꯤ ꯃꯊꯟꯗ ꯁꯨꯃꯥꯏꯅ ꯀꯩꯅꯣ ꯇꯧꯔ ꯍꯥꯡꯉꯛꯄ ꯃꯊꯪꯗꯗꯤ
ꯀꯅꯥ ꯑꯣꯏꯔꯖꯥꯠꯔꯥ ꯑꯗꯨꯗꯤ ꯅꯍꯥꯟ ꯅꯪ ꯑꯣꯏꯔꯝ ꯗ ꯅꯨꯄꯤ ꯆꯦꯜꯂꯤ ꯍꯥꯏꯕꯗ ꯑꯁ ꯅꯪ ꯑꯣꯏꯔ ꯈꯪꯉꯤ ꯅꯪ ꯑꯩꯉꯣꯟꯗ ꯋꯥ ꯂꯣꯠꯄꯒꯤ ꯑꯣꯏꯔꯝꯒꯅꯤ
ꯑꯗꯨꯅꯦ ꯆꯦꯟꯒꯦ ꯇꯧꯕꯅꯦ ꯃꯄꯨꯅꯗꯤ ꯂꯩꯇꯦ ꯑꯗ ꯆꯦꯡꯉꯦ ꯂꯥꯛꯄꯅꯦ ꯃꯄꯨꯗꯤ ꯂꯣꯏꯠꯈ꯭ꯔꯦ
ꯎꯝ ꯎꯝ ꯂꯣꯛꯄ ꯃꯐꯝꯗꯨ ꯅꯪꯁꯨ ꯆꯪꯉꯒ ꯊꯤꯕ ꯌꯥꯗ꯭ꯔꯣ
ꯀꯨꯏ ꯀꯨꯏ ꯑꯗꯣ ꯅꯨꯄꯤꯗꯣ ꯀꯨꯏꯔꯦ ꯄꯥꯎ ꯐꯥꯎꯅꯗꯕ ꯉꯁꯤꯈꯛ ꯑꯃꯨꯛ ꯐꯥꯎꯅꯔꯦ ꯍꯧꯖꯤꯛ ꯇꯧꯔꯤꯁꯤꯅꯤ
ꯁꯤ ꯅꯨꯄꯤ ꯑꯣꯏꯔꯦ ꯅꯒꯤ ꯅꯨ
ꯁꯤꯁꯤ ꯑꯣꯏꯔꯦ ꯑꯩ ꯍꯥꯏꯗ꯭ꯔꯥ ꯅꯪ
ꯑꯦ ꯃꯥꯗꯤ ꯀꯩꯅꯣ ꯇꯧꯕꯅꯦ ꯌꯥꯝ ꯑꯉꯥꯡ ꯑꯣꯏꯔꯒ ꯌꯥꯝ ꯉꯥꯎꯁꯤꯟꯅꯕꯅꯦ ꯃꯥꯗꯣ ꯌꯥꯝ ꯁꯥꯊꯤꯁꯨ ꯁꯥꯊꯤꯕꯅꯦ ꯅꯪ ꯁꯦꯟꯅꯕ ꯋꯥꯒꯅꯦ ꯃꯥꯕꯨ ꯀꯣꯏꯔꯅꯨ ꯇꯣ ꯈꯜꯂꯅꯨ
ꯑꯗꯨꯅꯦ
ꯀꯩꯅꯣ ꯋꯥ ꯉꯥꯡꯕ ꯀꯥꯟꯗ ꯄꯦꯠꯄ ꯍꯥꯏꯕ ꯉꯥꯡꯉꯒꯦꯀꯣ ꯃꯆꯤꯟꯁꯨ ꯌꯥꯝ ꯀꯟꯕꯅꯤ
ꯑꯗꯨꯒ ꯑꯩ ꯊꯤꯔꯤꯗꯣ ꯑꯗꯨꯒꯨꯝꯕꯅꯦ ꯆꯞ ꯆ
ꯅꯠꯇꯦ ꯑꯇꯣꯞꯄ ꯑꯇꯣꯞꯄ ꯅꯨꯄꯤ ꯏꯪ ꯇꯥꯛꯄꯤ ꯃꯁꯛ ꯐꯖꯕꯤ ꯋꯥꯡꯖꯥꯎ ꯄꯤ ꯅꯪꯕꯨ ꯂꯨꯅ ꯇꯧꯒꯗꯕ ꯃꯤꯕꯨ ꯂꯧꯋꯣꯕ
ꯏꯪ ꯇꯞꯄꯤꯒ ꯄꯥꯝꯖꯗꯦ ꯃꯇꯝ ꯅꯇꯦ ꯏꯪ ꯇꯞꯄꯤꯒ ꯏꯪ ꯇꯞꯄꯤ ꯄꯥꯝꯖꯗ꯭ꯔꯦꯕ ꯑꯩꯈꯣꯏ ꯃꯇꯝꯅ ꯐꯠꯇꯕꯅ ꯅꯪ ꯈꯔ ꯃꯆꯤꯟ ꯃꯆꯤꯟ ꯀꯟꯕꯤꯔꯤꯅꯦ ꯑꯩꯅ ꯊꯤꯔꯤꯁꯦ
ꯅꯪ ꯋꯥꯗꯣꯏꯅꯦ ꯆꯤꯡ ꯀꯟꯕꯤ ꯂꯧꯔꯒ ꯅꯪ ꯅꯀꯣꯛ ꯁꯥꯗꯣꯏꯅꯤ ꯅꯪꯅ ꯋꯥ ꯉꯥꯡꯕ ꯍꯦꯛ ꯅꯪꯒꯤ ꯋꯥꯁꯨ
ꯏꯃꯨꯡꯗ ꯏꯃꯨꯡꯗ ꯀꯩꯅꯣ ꯇꯧꯔꯀꯥꯟꯗ
ꯈꯠꯕꯅ ꯌꯥꯝꯃꯅꯤ
ꯅꯠꯄꯨꯔꯝ ꯑꯩ ꯍꯧꯗ꯭ꯔꯒꯅ ꯂꯣꯏꯔꯦ ꯀꯩꯅꯣ ꯅꯪ ꯅꯊꯟꯗ ꯎꯝ ꯅꯪ ꯅꯊꯟꯇ ꯈꯟꯅꯕ ꯌꯥꯒꯗ꯭ꯔꯣ ꯑꯩ ꯍꯧꯗ꯭ꯔꯗꯤ
ꯑꯩ ꯈꯪꯕꯒꯤꯅꯦ
ꯆꯥꯏ ꯈꯪꯅꯤꯡꯕ ꯏꯅꯒ
ꯅꯪ ꯁꯦꯟꯅꯕ ꯉꯝꯂꯣꯏ ꯍꯥꯏꯕꯅꯦ ꯑꯩ ꯑꯩꯗꯤ ꯈꯪꯉꯦꯕ ꯃꯥꯕꯨ ꯃꯁꯛ ꯃꯨꯟꯅ ꯈꯪꯉꯦꯕ ꯑꯩꯈꯣꯏ ꯇꯤꯟꯅꯔꯛꯄꯅꯤꯅ ꯃꯥ ꯀꯅꯥꯅꯣ ꯍꯥꯏꯕ ꯑꯩ ꯈꯪꯉꯦꯕ ꯅꯪ ꯏ ꯄꯤꯗꯣ ꯑꯁꯦ ꯎꯒ ꯍꯥꯔꯒꯣ
ꯅ ꯁꯃꯥꯏꯅ ꯍꯥꯏꯔꯛꯀꯅꯀꯣ ꯑꯩꯅꯗꯤ ꯋꯥꯈꯜ ꯁꯣꯝꯗ ꯨꯟꯗꯥꯅ ꯍꯥꯏꯔꯒꯁꯤꯗ ꯎ
ꯎꯝ
ꯑꯗꯨꯅꯦ ꯍꯥꯏꯗꯣꯛꯇꯕꯤꯗ ꯂꯣꯜꯂꯤꯅꯦ ꯑꯗ ꯅꯪ ꯀ ꯅꯪꯅ ꯀꯔ ꯀꯔꯗ ꯑꯃꯛ ꯇꯧꯁꯤꯒꯦ ꯑꯗꯨꯃꯥꯏꯅ ꯇꯧꯔꯛꯀꯅꯣꯕ ꯊꯋꯥꯏ ꯅꯨꯡꯉꯥꯏꯗꯕ ꯋꯥꯍꯩꯗꯣ ꯇꯧꯔꯛꯒꯅ ꯅꯪ ꯁꯨꯃꯥꯏꯅ ꯍꯧꯔꯒꯗꯤ ꯍꯌꯦꯡꯁꯦ ꯆꯥꯛ ꯑꯃꯈꯛꯇꯪ ꯍꯥꯞꯇꯣꯏꯅꯤ ꯅꯪ ꯁꯨꯃꯥꯏꯅ ꯅꯪ ꯁꯨꯃꯥꯏꯅ ꯀꯔ ꯇꯕ꯭ꯔꯒꯗꯤꯦ ꯑꯩꯉꯣꯟꯗ ꯑꯩ ꯊꯋꯥꯏ ꯅꯨꯡꯉꯥꯏꯔꯣꯏꯕ ꯑꯗꯨꯗꯒꯤ ꯆꯥꯛ
ꯑꯩꯗꯤ ꯍꯦꯟꯅ ꯅꯨꯡꯉꯥꯏꯔꯦ ꯀꯩꯅꯣ
ꯑꯩꯗꯤ ꯆꯥꯛ ꯑꯃꯈꯛꯇꯪ ꯍꯥꯞꯇꯣꯏꯅꯦꯕ ꯑ ꯉꯁꯥ ꯍꯥꯕꯗ ꯆꯥꯛ ꯃꯔꯤ ꯃꯉꯥꯅꯦ ꯑꯩ ꯉꯁꯥ ꯍꯥꯕꯗꯣ ꯀꯩꯅꯣꯅꯦꯕ ꯑꯗꯨꯅ ꯍꯥꯞꯄ ꯍꯥꯏꯁꯦ ꯆꯥꯛ ꯆꯥꯕ ꯆꯥꯛ ꯍꯥꯞꯄꯗꯣ ꯑꯗꯨꯅꯤ ꯍꯥꯏꯁꯦ ꯑ ꯉꯁꯥꯏꯗꯤ ꯅꯠꯇꯦ ꯅꯪ ꯑꯩ ꯍꯥꯏꯒꯦꯕ ꯉꯁꯥꯏ ꯑꯩ ꯆꯥꯛ ꯍꯥꯞꯄꯗꯣ ꯃꯔꯤ ꯃꯉꯥ ꯍꯥꯞꯄꯦꯕꯀꯣ ꯑꯗ ꯃꯤꯔꯨꯞꯇ ꯅꯠꯇꯕ ꯀꯔꯤꯩꯅꯣꯗꯣ ꯃꯨꯠꯂꯒ ꯀꯩꯅꯣ ꯇꯧꯕꯗꯣ ꯀꯣꯟꯅꯗꯕꯒꯤ ꯍꯥꯞꯄꯗꯣ ꯑꯗꯨꯅꯤꯚꯥꯏꯅ ꯍꯥꯏꯁꯦ ꯑꯩ ꯃꯔꯤ ꯃꯉꯥꯅꯦꯕ ꯍꯥꯞꯄꯤꯗꯧ ꯉꯁꯥꯏꯪ ꯅꯪꯅ ꯍꯧꯖꯤꯛ ꯑꯩꯉꯣꯟꯗ ꯐꯔꯦꯡ ꯇꯨꯔꯦ ꯇꯧꯔꯛꯑꯦ ꯑꯗꯨꯗꯒꯤ ꯑꯩ ꯊꯋꯥꯏ ꯅꯨꯡꯉꯥꯏꯇ꯭ꯔꯦꯕ ꯑꯗꯨꯒ ꯍꯌꯦꯡ ꯑꯌꯨꯛꯁꯦ ꯀꯩꯅꯣ ꯇꯧꯔꯦꯅ ꯑꯃꯈꯛꯇꯪ ꯍꯥꯞꯈ꯭ꯔꯅꯦꯦꯚꯥꯏ
ꯎꯝ ꯌꯥꯝ ꯆꯥꯔꯨꯅꯨ ꯌꯥꯝ ꯆꯥꯔꯒ ꯀꯥꯟꯅꯗꯦ
ꯑꯗꯨꯗ ꯑꯅꯦ ꯅꯪ ꯊꯋꯥꯏ ꯅꯨꯡꯉꯥꯏ ꯊꯋꯥꯏ ꯅꯨꯡꯥꯏ ꯅꯨꯡꯉꯥꯏꯇꯕ ꯋꯥꯔꯤ ꯈꯕ ꯀꯅꯣꯃ